ꯂꯣ
ꯍꯜꯂꯣ
ꯍꯜꯂꯣ ꯇꯕ꯭ꯔꯣ ꯍꯜꯂꯣ
ꯍꯜꯂꯣ
ꯍꯜꯂꯣ
ꯍꯜꯂꯣ ꯍꯜꯂꯣ ꯇꯥꯕ꯭ꯔꯥ
ꯍꯜꯂꯣ
ꯇꯥꯕ꯭ꯔꯥ
ꯍꯜꯂꯣ ꯇꯥꯕꯔꯣ꯫ ꯀ꯭ꯔꯤ ꯇꯧꯕ꯭ꯔꯥ
ꯍꯩ
ꯍꯜꯂꯣ
ꯍꯜꯂꯣ ꯇꯥꯕ꯭ꯔꯣ ꯇꯥꯢꯌꯦ ꯅꯪ ꯇꯥꯕ꯭ꯔꯣ ꯀ꯭ꯔꯤ ꯇꯧꯕ꯭ꯔꯣ
ꯅꯪ ꯅꯪ ꯉꯁꯣ ꯀꯔꯤ ꯀꯔꯤ ꯇꯧꯕ꯭ꯔꯥ ꯉꯁꯤ ꯑ ꯀ꯭ꯂꯥꯁ ꯆꯠꯂꯤ ꯎꯝ ꯃꯣꯏ ꯃꯆꯥ ꯃꯅꯥ ꯀꯥꯏ ꯂꯩꯕ꯭ꯔꯥ
ꯀ꯭ꯔꯤ ꯇꯧꯕꯔꯣ ꯍꯣꯏ ꯑꯩꯁꯨ ꯀꯩꯁꯨ ꯇꯧꯗꯦ ꯅꯪꯗꯤ ꯎꯝ ꯉꯁꯤ ꯀ꯭ꯔꯤ ꯇꯧꯕ꯭ꯔꯥ ꯅꯥꯈꯣꯏꯗꯤ ꯑꯩꯈꯣꯏꯁꯨ ꯀ꯭ꯂꯥꯁ ꯂꯩꯌꯦ ꯉꯁꯤ ꯎꯝ ꯑꯥ ꯉꯁꯤ ꯑꯩꯈꯣꯏꯗꯤ ꯀ꯭ꯂꯥꯁ ꯆꯠꯂꯦ ꯎꯝ ꯍꯣꯢ